ꯇꯥꯕ꯭ꯔꯣ ꯇꯥꯕ꯭ꯔꯣ ꯍꯜꯂꯣ ꯍꯜꯂꯣ
ꯇꯥꯗꯦ ꯇꯥꯗꯦ ꯇꯥꯗꯦ ꯑꯩꯅ ꯈꯣꯟ ꯇꯥꯗꯦ ꯑꯩ ꯈꯣꯟ ꯇꯥꯕ꯭ꯔꯣ
ꯇꯥꯏꯌꯦ
ꯍꯜꯂꯣ
ꯍꯜꯂꯣ ꯇꯥꯗ꯭ꯔꯣ ꯍꯜꯂꯣ ꯍꯧꯖꯤꯛ ꯅꯈꯣꯟ ꯇꯥꯗ꯭ꯔꯦ ꯑꯩ ꯍꯜꯂꯣ ꯍꯜꯂꯣ ꯇꯥꯕ꯭ꯔꯣ ꯇꯥꯕ꯭ꯔꯣ ꯇꯥꯕ꯭ꯔꯥ ꯍꯜꯂꯣ
ꯍꯜꯂꯣ
ꯇꯥꯗ꯭ꯔꯣ ꯍꯜꯂꯣ ꯍꯜꯂꯣ ꯇꯥꯕ꯭ꯔꯣ ꯀꯩꯗꯧꯔꯤꯅꯣ ꯍꯜꯂꯣ
ꯃꯤꯁ ꯇꯥꯕ꯭ꯔꯣ
ꯇꯥꯏꯌꯦ
ꯅꯪ ꯇꯥꯥꯗꯦ ꯍꯜꯂꯣ ꯂꯣꯏꯔꯦꯗ ꯂꯣꯏꯔꯦꯗ